ꯍꯜꯂꯣ
ꯑ
ꯁꯣꯝꯁꯦ ꯀꯩꯅꯣ ꯑꯣꯏꯕꯤꯔꯕ꯭ꯔꯣ ꯈꯦꯇ꯭ꯔꯤꯃꯦꯝꯕꯔ ꯁꯦꯟꯇꯔ ꯑꯣꯏꯕꯤꯔꯕ꯭ꯔꯥ
ꯄꯁꯇ ꯂ
ꯀꯔꯤꯒꯤꯅꯣ ꯣꯣꯏꯁꯁꯨ ꯈꯤꯇꯪ ꯅꯨꯡꯉꯥꯏꯍꯜꯂꯣꯅꯦ ꯑ ꯇꯥꯕꯗ ꯈꯤꯇꯪ ꯐꯖꯕ ꯋꯥꯂ ꯈꯤ ꯅꯪ ꯑꯣ ꯅꯨꯡꯉꯥꯏꯔꯦ ꯅꯨꯡꯉꯥꯏꯔꯦ ꯅꯪꯅ ꯆꯪꯁꯤꯜꯂꯣ ꯉꯥꯡꯗꯕ
ꯈꯔ ꯉ ꯏꯟꯁꯥꯡ ꯑꯃ ꯁꯦꯝꯃꯦ ꯈꯔ ꯉꯉꯗ
ꯑꯗꯨ ꯌꯥꯕ꯭ꯔꯥ ꯍꯦꯛꯇ
ꯑꯦ ꯌꯥꯗꯔꯤ ꯅꯔꯝ ꯌꯥꯗ ꯑꯗꯨꯗꯅ
ꯑꯣ
ꯑ
ꯅꯪꯒꯤꯁꯤ ꯑꯩꯈꯣꯏꯒꯤ ꯀꯩ ꯍꯥꯏꯅꯤ ꯑꯩꯒꯤ ꯇꯧꯊꯣꯛꯄ ꯂꯣꯏꯔꯒ ꯃꯤꯒꯤꯁꯤꯦ ꯐꯖꯅ ꯇꯧꯕꯤꯔꯣꯏꯁꯤꯅꯦꯕ ꯅꯪ ꯇꯧꯔꯤꯁꯦ
ꯑ ꯃꯤ ꯀꯔꯤ ꯇꯧꯕꯒꯤ ꯇꯧꯗꯣꯏꯔ ꯑꯩꯈꯣꯏ ꯈꯔ ꯑꯩꯣꯏ ꯇꯧꯔꯅꯤ ꯂꯣꯏꯔꯒꯅ
ꯏꯟꯁꯥꯡ ꯊꯣꯡꯉꯦ ꯏꯟꯁꯥꯡ ꯊꯣꯡꯕꯁꯨ ꯍꯩꯇꯕ ꯅꯪ ꯅꯪ ꯏꯟꯁꯥꯡ ꯊꯣꯡ ꯌꯥꯕ꯭ꯔꯥ ꯍꯧꯖꯤꯛ
ꯑꯅꯥ ꯆꯔꯤ ꯑꯅ ꯌꯦꯡ ꯊꯣꯡꯈꯩ ꯍꯥꯏꯅꯔꯤ ꯌꯦꯡ ꯊꯣꯡ ꯅꯥꯀꯟꯗ
ꯍꯥꯏꯅꯔꯝꯃꯅꯤ ꯑꯆꯥꯔ ꯁꯦꯝꯃ ꯄꯨꯊꯣꯂꯛꯑꯦ ꯍꯥꯏꯅꯔꯝ
ꯑꯣꯀꯦ ꯌꯥꯏ
ꯀꯔꯤ ꯊꯣꯡꯉꯤꯅꯣꯣ
ꯀꯩꯅꯣꯁꯨꯣ ꯍꯕ
ꯒꯥꯔꯤ ꯌꯦꯟꯁꯥꯡ ꯊꯣꯡꯉꯤꯅꯣ
ꯀꯩꯅꯣ ꯌꯦꯟ ꯂꯩꯔꯨꯔꯦ
ꯁꯤ ꯑꯃꯊꯗꯒ ꯌꯦꯟ ꯆꯥꯏ ꯌꯥꯝ ꯍꯩꯖꯩꯕ
ꯀꯩ ꯏ ꯆꯥ ꯌꯥꯗꯕ
ꯌꯥꯔꯦ ꯌꯥꯔꯦ ꯅꯪꯗꯨ ꯏꯖꯔꯃ ꯃꯩꯁꯨꯣꯣꯏꯁꯨꯦ ꯅꯜꯁꯥ ꯅꯎꯁꯥ ꯍꯣꯏ ꯀꯩꯅꯣ ꯑꯣꯏꯣꯏ ꯅꯎꯁꯥ ꯍꯣꯏ ꯃꯨꯗꯥ ꯍꯣꯏ ꯂꯥꯛꯑꯃꯅꯤ ꯅꯪꯅ ꯀꯥꯡꯁꯨꯣꯏ ꯄꯤꯖꯗꯣꯏꯅꯤ ꯅ ꯑꯗꯨꯗ ꯂꯩꯕ ꯏ ꯌꯦꯁ ꯅꯥꯍꯎꯆꯥꯥ ꯍꯣꯏ ꯃꯨꯗꯥ ꯍꯣꯏ ꯂꯥꯛꯑꯗꯤ ꯅꯪ ꯀꯥꯡꯁꯣꯏꯕꯤꯖꯅꯦꯕ ꯃꯣꯏ ꯂꯥꯛꯇꯕꯅꯤꯅ ꯅꯪ
ꯖꯒꯦ ꯉꯧ ꯃ ꯁꯤꯡꯅꯦꯅꯥ ꯍꯣꯏ ꯃꯣꯏ ꯂꯥꯛꯑꯗꯤ ꯀꯥꯡꯁꯣꯏꯕꯤ ꯆꯒꯗꯧꯅꯤ ꯃꯣꯏ ꯁꯤꯁꯤꯡꯕꯩ ꯂꯥꯛꯇ꯭ꯔꯦ ꯍꯥꯏꯕ
ꯑꯗꯣ ꯑꯍꯅ ꯅꯕꯨꯛ ꯐꯠꯇ꯭ꯔꯤꯗꯣ ꯀꯔꯤꯒꯤꯅꯣ ꯁꯤꯗ
ꯅꯧꯗ ꯌꯥꯝ ꯅꯧꯗ ꯌꯥꯝ ꯐꯠꯇꯔꯤ ꯀꯩꯒꯤꯅꯣꯁꯤꯅꯤꯗ
ꯍꯃꯨ ꯇꯗꯣ
ꯇꯥꯏꯌꯦ ꯇꯥꯏꯌꯦ ꯇꯥꯗ꯭ꯔꯣ
ꯁ ꯇꯥꯕ꯭ꯔꯣ
ꯇꯥꯏꯌꯦ ꯃꯤ
ꯀꯩꯒꯤꯅꯣ ꯅꯪꯅ ꯅꯥꯀꯣꯡꯕꯗꯤ
ꯌꯥꯔꯦ ꯅꯪ ꯑꯥ ꯆꯅꯤꯒꯣꯏꯒꯤ ꯖꯨꯗ ꯂꯩꯍꯟꯕ ꯌꯥꯔꯣꯏ ꯅꯪ ꯆꯅꯤꯒꯣꯏ ꯖꯨꯗ ꯂꯩꯔ ꯊ ꯈꯩ ꯗꯦꯜꯂꯤꯒꯤꯖꯤꯨꯗꯗꯥꯏ ꯖꯤꯦꯃ ꯊꯣꯡꯈ ꯇꯕ ꯗ
ꯎꯝ
ꯇꯥꯕꯟꯗ꯭ꯔꯣ ꯑꯩ ꯉꯥꯡꯉꯤꯁꯦ
ꯀꯥꯏ ꯀꯥꯏ
ꯍꯣꯏꯔꯣꯡꯗꯣꯏꯔꯕ
ꯁꯩ ꯌꯥꯥꯗꯣ
ꯑꯔ
ꯀꯔꯤ ꯐꯨ ꯃꯅꯥꯛꯇꯅꯣ ꯆꯪꯉ ꯉꯥꯡꯒꯦꯗꯤ
ꯍꯣꯏ ꯅ ꯔꯥ ꯊ ꯇꯥ ꯂꯣꯏꯅꯤꯕꯣ ꯣꯁꯥꯏꯗ ꯂꯒꯥꯏ ꯊ
ꯑꯗꯨ ꯀꯩꯒꯤ ꯇꯧꯔꯣ ꯍꯥꯏꯅꯣ ꯑꯗꯨꯒ
ꯑ
ꯍꯣꯏꯔꯣꯡꯒꯤ ꯍꯥ ꯁꯤꯕꯥꯏ ꯂꯗꯅ
ꯅꯅ ꯉꯦ ꯊ
ꯅꯥꯆꯤꯟꯗꯨ ꯁ꯭ꯋꯥꯏꯗ
ꯑ
ꯅꯥꯆꯤꯟꯗꯨ ꯆꯤꯡꯊꯣꯛꯑꯒ ꯒꯤꯇꯔ ꯈꯤꯡꯉꯨꯔꯥꯊꯦ ꯁ꯭ꯋꯥꯏꯗ
ꯀꯨꯏꯅ ꯁꯥꯡꯅ ꯉꯥꯡꯉꯣ ꯍꯥꯏꯕ
ꯃꯅꯥꯛꯇ ꯊꯝꯃꯨ ꯌꯥꯗ꯭ꯔꯣ ꯅꯪ
ꯅꯥꯀꯣꯡ ꯃꯌꯥ ꯀꯃꯥꯏꯅ ꯊꯝꯗꯣꯏꯅꯣ ꯐꯣꯟ ꯈꯨꯠꯁꯨ ꯅꯠꯇꯅ ꯑꯅꯤꯗꯤ ꯇꯧꯔꯤꯅꯦ
ꯑꯗꯨ ꯅꯨꯡꯉꯥꯏꯇꯕꯩꯅꯦ ꯊꯕꯛ ꯂꯥ ꯌꯥꯝ ꯊꯨꯗꯕ ꯍꯥꯏꯇꯥꯔꯦ
ꯌꯥꯔꯦ ꯑꯁ ꯅꯪ ꯎꯝ
ꯁꯤꯌꯦꯕꯣ ꯑꯆꯤꯟꯕ ꯃꯤ
ꯃꯆꯤꯟꯅꯤ ꯃꯆꯤꯟꯅꯥ ꯑꯝꯇ ꯀꯣ ꯑꯩꯈꯣꯏꯒꯤ ꯀꯣꯏ ꯆꯠꯄꯩ ꯄ꯭ꯂꯥꯟꯗꯣ ꯑ ꯑꯍꯥꯟꯕꯗ ꯀꯩꯅꯣ ꯆꯠꯂꯁꯦ ꯇꯋꯥꯡ ꯆꯠꯂꯁꯦꯕꯀꯣ ꯑꯗꯒꯤ ꯇꯋꯥꯡ ꯆꯠꯂꯒꯅꯦ ꯑꯗꯒꯤ ꯑꯃꯨꯛ ꯇꯕꯡ ꯀꯣꯏꯔꯅꯤ ꯅꯣꯡꯃ ꯑꯩ ꯅꯥꯆꯜꯒꯤ ꯑꯇꯣꯞꯄ ꯀꯩꯀꯩ ꯂꯩꯈ꯭ꯔꯥꯒ ꯌꯦꯡꯉꯣꯅꯦ
ꯎ
ꯑꯗꯣꯏꯗꯨ ꯇ ꯑꯃ ꯀꯩꯅꯅꯗ ꯆꯪꯉꯁꯤ ꯃꯒꯂꯦ ꯌꯥꯗ
ꯑꯩ ꯗꯦ ꯇ ꯐꯔꯔ
ꯅꯪ ꯀꯨꯗ ꯂꯔ ꯀꯩꯅꯣꯔꯤ ꯊꯥꯅꯤ ꯐꯅꯦ
ꯄꯤ
ꯇꯅꯤꯁꯨꯕꯨ ꯄꯨꯔꯣ ꯑꯣꯏꯕꯈꯩꯅꯅ
ꯑꯩ ꯌꯥꯎꯗꯣꯛꯏ ꯅꯣꯏ ꯀꯃꯥꯏꯅ
ꯅꯪ ꯌꯥꯎꯗꯕꯗꯤ ꯌꯥꯏꯌꯦ ꯂꯐꯣꯏ ꯌꯥꯝ ꯇꯤꯡꯉꯣꯏ ꯅꯪ ꯌꯥꯎꯋꯦ ꯂꯐ
ꯑꯁ
ꯏꯟꯁꯥꯡ ꯊꯣꯡꯕꯁꯨ ꯅꯣꯡꯃ ꯐꯥꯎꯕꯗ ꯍꯩꯇꯕ ꯃꯥꯅ ꯏꯟꯁꯥꯡ ꯊꯣꯡꯉꯤꯅꯤ ꯌꯥ
ꯁꯦꯐꯅꯕꯨ ꯌꯨꯝꯗ ꯏꯟꯁꯥꯡ ꯊꯅꯕ ꯁꯦꯐꯇꯤ ꯀꯩꯅꯣꯗ
ꯁꯤꯞ ꯀꯥꯏꯁꯤꯗꯅ ꯌꯣꯡꯒꯤ ꯁꯤꯞꯇ
ꯁꯥꯎꯟ ꯂꯒ ꯦꯕ ꯀꯥꯟ ꯇ ꯀꯥ ꯋꯥꯂ ꯋꯥ
ꯑꯣꯏꯗ ꯋꯥꯉꯅꯤ
ꯎ
ꯑꯣꯏꯕꯤꯗ ꯋꯥꯉ
ꯃꯁꯔꯤ ꯀ
ꯑꯗ ꯀꯩꯅ ꯇꯧꯁꯤꯗꯅ
ꯍꯥ
ꯅꯪ ꯀꯩꯅꯣ ꯇꯧꯁꯤꯜꯂꯁꯦ ꯅꯪ ꯅꯨꯄꯤ ꯑꯃ ꯊꯤꯖꯤꯜꯂꯁꯦ ꯅꯪ
ꯀꯔꯤ
ꯄꯤꯑꯦꯝ ꯁꯤꯁꯨ ꯂꯁꯤ ꯃꯔꯔ
ꯔꯨꯄꯤꯕꯨꯅꯤ ꯂꯩꯔꯦ ꯑꯩꯅ ꯀꯩꯅꯣ ꯇꯧꯅꯤꯖꯔꯁꯣ ꯑꯁ ꯈ ꯁ
ꯃꯣꯏ ꯁꯨꯔꯔꯤꯗ ꯆꯠꯁꯤꯦꯕ ꯃꯣꯏ ꯁꯨꯔꯔꯤ ꯅꯪ ꯍꯣꯏ ꯕꯅꯥꯥꯟ ꯇꯧꯔ ꯑꯗꯨꯏ ꯆꯠꯅꯤ ꯍꯥꯟꯅ ꯃꯆꯨꯔꯤ ꯕꯅꯥꯗꯣ ꯃꯁꯨꯔꯤ ꯅꯥ ꯀꯥꯟ ꯇꯧꯔꯛꯑꯣ
ꯑꯩ ꯑꯩꯗꯤ ꯕꯅꯥꯜꯗꯤ ꯂꯥꯛꯔꯤ ꯅꯪꯅꯦꯉꯣ ꯃꯁꯗꯤ ꯌꯥꯑꯒ ꯃꯨ ꯁꯣꯔꯤ
ꯍꯋꯥꯏ ꯃꯨ ꯁꯣꯔꯤꯒꯥꯏ ꯍꯥꯏꯖꯔꯦ
ꯀꯔꯤ
ꯀꯔꯤ ꯍꯋꯥꯏꯃꯨꯛ ꯁꯣꯔꯤꯒꯦ ꯈꯔ ꯍꯥꯏꯖꯤꯟ ꯅꯠꯇꯦ ꯃꯨꯁꯨ ꯃꯨꯁꯨꯨꯔ ꯃꯁꯔꯤ ꯍꯥꯏꯕ ꯃꯁꯔꯤ
ꯍꯥꯏꯗ ꯃꯥꯗ
ꯑꯁꯤ ꯅꯪ ꯀꯔꯤ ꯍꯩꯌꯦ ꯍꯥꯏ ꯍꯥꯏꯥꯏ
ꯑꯗꯨꯏꯗꯤꯅꯦ ꯀꯩꯅꯣ ꯍꯥꯏꯔꯣꯅꯦ
ꯑ ꯇꯥꯗ꯭ꯔꯦ
ꯑꯗꯨꯝꯕ ꯋꯥꯔꯗ ꯁꯤꯖꯤꯟꯅꯕꯗꯣ ꯂꯨꯄꯥ ꯄꯩꯁꯥ ꯀꯛꯏ ꯍꯥꯏꯕꯅꯤꯀꯣ
ꯀꯔꯤꯅꯣ ꯋꯥꯔꯤ ꯁꯅꯥꯁꯦ ꯍꯥꯏ ꯇꯥꯗ꯭ꯔꯤ ꯅꯥꯀꯣꯡ
ꯅꯥꯀꯣꯡ ꯃꯌꯥꯗꯅꯦ ꯊꯝꯃꯦ ꯅꯪ ꯐ꯭ꯔꯤꯀ꯭ꯋꯦꯟꯁꯤꯗꯨ ꯌꯥ ꯆꯥꯟꯅꯗ꯭ꯔꯦ ꯍꯥꯏꯕ ꯅꯪ ꯉꯥꯡꯕꯗꯨ ꯌꯥꯝ ꯆꯥꯎ
ꯑꯥ ꯁꯤꯗꯤ ꯃꯩ ꯆꯠꯂꯅꯤ ꯉꯁꯤꯒꯤ ꯅꯨꯃꯤꯠꯇꯗꯤ
ꯑꯩꯅ ꯊꯣꯡꯒꯦ ꯌꯥꯎꯅ ꯊꯣꯡꯉꯗꯤ ꯐꯅ ꯍꯥꯎꯕꯅꯦꯕ ꯑꯗ ꯏꯁꯥꯥꯁꯦ ꯑꯗꯨꯨꯝ ꯈꯔ ꯇꯟꯒꯟꯕꯁꯤꯗꯥꯕꯀꯣ
ꯇꯥꯅꯤꯡꯗꯦ ꯇꯅꯤꯡꯗꯦ ꯅꯪ ꯕꯤꯍꯥꯔꯗ ꯇꯜꯂꯤ ꯈꯪꯉꯦ ꯀꯩꯅꯣ ꯑꯗꯨꯝ ꯅꯕꯣꯗꯤꯌꯥ ꯗ ꯑꯗꯨꯝ ꯕꯦꯖꯥꯅ ꯀꯣꯜꯂ ꯀꯣꯜꯂꯒꯅꯦ ꯑꯩꯈꯣꯏꯅ ꯅꯪ ꯄꯨꯔꯛꯏꯗꯣ
ꯑꯗꯨꯏ ꯈꯨꯇꯟꯗꯨꯒ ꯍꯧꯖꯤꯛꯀꯤ ꯈꯨꯇꯟꯁꯤꯒꯗꯤ ꯃꯥꯟꯅꯗ꯭ꯔꯦꯗꯥ
ꯏꯁꯩ ꯑꯃꯇ ꯁꯛꯂꯛ ꯎꯗꯅ ꯅꯪ ꯅꯈꯣꯟ ꯐꯖꯕꯗꯨ
ꯑꯩꯒꯤ ꯒꯦꯝꯗ ꯌꯥꯎꯔꯤꯗꯨ ꯃꯤ ꯃꯈꯩꯗ ꯑꯝꯇ ꯃꯊꯪ ꯃꯅꯥꯎ ꯅꯥꯏꯩꯅ ꯑꯝꯇ ꯈꯥꯏꯕ ꯍꯧꯔꯒꯦ
ꯌꯥꯔꯦ ꯌꯥꯏꯔꯦ ꯑ ꯀꯤꯚꯟꯒ ꯃꯗꯥꯑꯣ ꯀꯅꯤ ꯆꯪꯒ ꯌꯥꯑꯣꯗ ꯌꯥꯝꯅ ꯅ
ꯊ ꯑꯩ ꯑꯩ ꯑꯦꯀꯥꯎꯟꯗꯣ ꯑꯝꯇ ꯄꯥꯏꯔ ꯑꯝꯇ ꯀꯩꯅꯣ ꯇꯧꯒꯦ ꯍꯥꯏꯔꯣ
ꯌꯥꯔꯦ ꯌꯥꯔꯦ ꯅꯪ ꯏꯁꯀꯤꯟ ꯁꯤ ꯌꯥꯇ ꯀꯩ ꯏꯁꯀꯤꯟ ꯌꯥ ꯋꯥ ꯂꯩ
ꯏꯁꯀꯤꯟꯅꯅ ꯇꯅꯦ ꯂ
ꯅꯨꯄꯤꯗꯨꯅ ꯈꯜꯍꯜꯂꯣꯏ ꯅꯨꯄꯤ ꯃꯈꯩꯅꯩꯅ ꯈꯜꯂꯝꯝꯂꯣꯏ ꯁꯤ ꯑ
ꯀꯔꯥꯏꯕꯣ ꯃꯣꯏꯗꯤꯇ ꯀꯦꯀꯣ ꯄꯤ ꯄ ꯉꯇꯅꯤ ꯃꯁꯥꯏ ꯁꯣꯅ ꯀꯗ ꯄꯤ ꯂ ꯆꯉ ꯌꯥ ꯇꯇꯔ ꯍꯥꯏꯔꯤ ꯇꯧꯅꯥ ꯀꯟꯗꯥ
ꯑ
ꯃꯤꯗꯔꯝ ꯇꯔꯝ ꯑꯩꯅ ꯑꯩꯈꯣꯏ ꯃꯥꯜꯅ ꯎ ꯀꯩꯅꯣ ꯇꯧꯣꯏ ꯄ꯭ꯂꯥꯟꯁ ꯌꯦꯅꯤ ꯅꯣꯁꯦ ꯆꯠꯇꯧꯒꯤ ꯄ꯭ꯔꯥꯏꯖꯁꯤꯡꯒꯤ ꯍꯥꯏꯔꯨꯅꯦ ꯃꯤꯁꯨ ꯈ ꯌꯥꯝ ꯂꯥꯛꯑꯣ ꯂꯥꯛꯑꯣꯒꯤꯅꯕꯨ ꯂꯣꯏꯔꯦ ꯊꯝꯃꯣ ꯌꯥꯔꯦꯁ ꯍꯏ ꯊꯨ